ꯀ꯭ꯔꯨꯝꯖꯔꯤ
ꯅꯀ ꯅꯧ ꯀꯔꯤꯔ ꯁ ꯅꯪ ꯄꯤꯒꯗꯤ ꯑꯗꯨꯦꯅꯦ ꯅꯪ ꯉꯗ ꯌꯥꯔꯦ
ꯀꯔꯤꯅꯅꯦ
ꯎ ꯑꯗꯨꯃ
ꯂꯥꯎ ꯁꯄꯤꯀꯔ ꯂꯥꯎ ꯁꯄꯤꯀꯔ ꯊꯃꯔꯦ
ꯕꯦꯛ ꯆꯠꯄ ꯌꯥꯂꯝꯅꯦ ꯑꯗꯣ ꯆꯪꯈ꯭ꯔꯗꯤ ꯂꯥꯎꯠ ꯏꯁꯄꯤꯀꯔꯁꯨ ꯊꯝꯕ ꯌꯥꯗꯦ ꯌꯨꯝꯗ ꯂꯩꯔꯥ ꯏꯝꯐꯥꯜꯗ ꯂꯩꯕ꯭ꯔꯥ
ꯑꯩ ꯖꯤꯝꯐꯥꯅ ꯂꯩꯌꯦ
ꯕꯤꯕꯤ ꯑꯦꯁ ꯂꯩꯏꯇꯦꯅꯣ
ꯔꯥ
ꯗꯤꯌꯦ
ꯀꯔꯤꯁꯦ ꯏꯟꯁꯥꯡ ꯆꯥꯕ꯭ꯔꯥ
ꯕꯤꯚꯦꯠ
ꯕꯤꯕꯤ ꯑꯦꯁ ꯂꯣꯈ꯭ꯔꯦꯅ ꯖꯅꯋꯥꯔꯤ ꯅꯗꯒꯤ ꯍꯣꯏꯒꯗꯤ ꯅꯪꯗꯤ ꯏꯝꯐꯥꯜꯗ ꯂꯩꯕ꯭ꯔꯣ
ꯑꯥ
ꯀꯔꯤꯒꯤ ꯀꯔꯤ ꯀꯔꯤ ꯇꯧꯔ ꯂꯩꯕ꯭ꯔꯥꯅꯦ
ꯑꯗꯨꯝ ꯇꯨꯝꯃꯦ ꯐ꯭ꯔꯤꯗ ꯑꯩꯈꯣꯏꯗꯤ ꯊꯕꯛꯁꯨ ꯂꯩꯇꯦ
ꯅꯪ ꯗꯨꯀꯥꯟ ꯐꯝꯃ ꯂꯩ ꯑꯩ ꯍꯥꯏꯕꯦ ꯄꯥꯎ ꯇꯥꯏꯗ
ꯑꯣ ꯀꯣꯏꯗ ꯀꯏ ꯐꯦ ꯄꯥꯄ
ꯀꯔꯤꯒꯤ ꯇꯣꯛꯄ꯭ꯔꯥꯅꯦ
ꯃꯅ
ꯀꯜꯒꯤꯔꯥ ꯀꯣ
ꯄꯤꯡ ꯑꯣꯏꯂꯝꯅꯦ ꯑꯩꯒꯤꯁꯨ ꯊꯕꯥ ꯇ ꯎꯗ ꯎꯝ ꯑꯁ ꯃꯣꯏꯗꯣ ꯊꯦꯡ ꯊꯦꯡ ꯂꯣꯏꯁꯤꯟꯕꯗꯨꯒꯤ ꯅꯣ ꯀꯅꯣꯗ ꯎꯄ ꯃ ꯊꯥꯅꯤ ꯑꯣꯔ ꯍ
ꯄꯩꯁꯥ ꯀꯌꯥꯃꯨꯛ ꯆꯪꯈ꯭ꯔꯦ ꯅꯪꯒꯤ
ꯑꯦ ꯑꯗꯨꯒꯨꯝꯕ ꯍꯥꯏꯕ ꯌꯥꯗꯕꯅꯦ ꯁꯤꯗ
ꯅꯠꯇ ꯇ ꯂꯣ ꯍꯥꯏꯅꯦ ꯅꯪꯒꯤ
ꯈ ꯁꯤꯁ ꯊꯥꯎꯖ ꯐ ꯅꯦ ꯃꯣꯏꯅ ꯄꯤꯕꯗꯣ ꯃꯣꯔꯅꯤꯡ ꯅꯥꯏꯟ ꯊꯔꯇꯤ ꯤ ꯍꯧꯥꯎꯔꯒ ꯏꯚꯅꯤꯡ ꯑꯦꯠ ꯅꯥꯏꯟ ꯐꯥꯎꯅꯦꯕ ꯃꯣꯏꯗꯣ ꯏꯊꯥꯟꯕ ꯏꯊꯥꯟꯕ ꯆꯠꯄꯗꯣ ꯅꯨꯡꯉꯥꯏꯗꯕ ꯍꯥꯏꯅ ꯑꯗꯨꯝ ꯇꯧꯈ꯭ꯔꯕꯅꯦ ꯊꯥ ꯑ ꯐ ꯅꯤ ꯏꯃꯥꯟꯅꯕꯤ ꯑꯩꯈꯣꯏ ꯑꯅꯤ ꯁꯨꯕꯅꯤ ꯦ ꯃꯥꯗꯤ ꯍꯥꯟꯅ ꯇꯣꯛꯈ꯭ꯔꯕ ꯑꯗꯨꯒꯤ ꯑꯩꯁꯨ ꯏꯊꯟꯇ ꯇꯟꯥꯟꯕ
ꯃꯐꯝꯗꯤ ꯀꯥꯏꯗꯅꯣ
ꯁꯤ ꯀ꯭ꯋꯤꯟꯁ ꯀ꯭ꯋꯟꯁꯀꯤ ꯃꯍꯍꯥꯔꯥ
ꯅꯅꯥꯄ꯭ꯔꯣ ꯂꯞꯄ꯭ꯔꯣ ꯑꯣ ꯑꯣ ꯑꯣ ꯂꯥꯞꯄꯅ ꯑꯗꯨꯗꯤ ꯈꯣꯡ ꯆꯠꯄ꯭ꯔꯣ ꯒꯥꯔꯤ ꯏ ꯆꯄ꯭ꯔꯣ
ꯍꯣꯡꯅ ꯊꯥꯔꯇꯤ ꯃꯤꯅꯤꯠꯁꯀꯨꯝꯕ ꯑꯗꯨꯝ ꯆꯠꯂꯦꯅ ꯑꯗꯨꯗꯤ ꯑꯩꯅ ꯇꯧꯈ꯭ꯔꯕꯅꯤꯗ
ꯅꯣꯏ ꯍꯦꯔꯣꯛꯅ ꯊꯤꯟꯕꯤꯌꯣ ꯍꯥꯏ ꯌꯥꯗꯕ꯭ꯔꯥꯅꯦ
ꯗ ꯂꯩꯕ ꯑꯁꯤꯗꯕ ꯌꯥꯕꯅꯦ ꯑꯗꯨ ꯑꯣꯏꯔꯁꯨ ꯂꯩꯇꯕ ꯁꯤꯗ
ꯀꯔꯤ ꯂꯩꯇꯕ꯭ꯔꯀꯣ
ꯎꯝ ꯑꯁꯤꯗꯁꯨ ꯑꯃ ꯀꯣꯏꯕ ꯇꯥꯔꯦ ꯑꯗꯨꯗꯤ
ꯀꯣꯏꯀ ꯑꯣꯏ ꯀꯔꯤ ꯇꯧꯔꯒ ꯂꯩꯕ꯭ꯔꯣ
ꯐꯤꯗ ꯑꯗꯨꯝ ꯂꯩꯌꯦ ꯅꯣꯏꯗꯤꯁꯇꯦꯚꯦꯟ ꯇꯝꯒꯗ꯭ꯔꯥ
ꯇꯥꯃ ꯑꯣꯏꯅ ꯂꯣꯏ ꯆꯂ
ꯑꯦꯛꯖꯥꯝꯗꯤ ꯅꯨꯡꯉꯥꯏꯕ꯭ꯔꯣ
ꯌꯥꯝꯝꯁꯤ ꯅꯅꯨꯡꯉꯥꯏꯔꯤꯕ ꯅꯨꯡꯉꯥꯏ ꯇꯕꯣ ꯈꯪꯗꯦꯅ
ꯕꯦꯛ ꯆꯥꯗ꯭ꯔꯗꯤ ꯌꯥꯔꯦꯗ ꯀꯔꯤ ꯇꯧꯅꯤ ꯏꯝꯐꯥꯜꯗ ꯑꯃꯨꯛ ꯂꯥꯏꯒꯦꯔꯥ ꯃꯄꯥꯟ ꯆꯠꯈ꯭ꯔꯒꯦꯔꯥ ꯌꯨꯝꯗ
ꯂꯩꯒꯅꯤꯗ ꯃꯄꯥꯟ ꯆꯠꯂꯣꯏꯗ ꯀꯝꯄꯌꯨꯇꯔ ꯀ꯭ꯂꯥꯁ ꯀꯝꯄꯨꯇꯔ ꯀ꯭ꯂꯥꯁ ꯂꯧꯔ ꯂꯩ ꯑꯗꯨꯒ ꯆꯍꯤ ꯑꯃꯒꯤ
ꯎꯝ
ꯍꯧꯖꯤꯛ ꯖꯤꯕꯥ
ꯎꯝ ꯅꯊꯟꯗ ꯂꯩꯕ꯭ꯔꯥ ꯍꯧꯖꯤꯛꯁꯨ ꯑꯣ ꯍꯟꯗꯛꯁꯨ ꯍꯥꯏꯒꯗ꯭ꯔꯥ ꯍꯧꯖꯤꯛꯁꯨ ꯍꯥꯏꯒꯗ꯭ꯔꯥ
ꯍꯥꯏꯌꯣ ꯍꯥꯏꯌꯣ
ꯍꯥꯏꯕꯅꯤ ꯅ ꯃꯩꯇꯩ ꯂꯣꯟꯁꯨ ꯑꯈꯣꯏꯁꯨ
ꯍꯩꯕꯅꯦ
ꯉꯥꯎꯕ ꯃꯥꯜꯂꯦꯀꯣ
ꯍꯔꯥꯎꯗꯦꯀꯣ ꯅꯣꯛꯅꯤꯡꯕ ꯑꯃ
ꯑꯩꯈꯣꯏꯁꯨ ꯑꯍꯥꯟꯕꯗꯗꯤ ꯑꯗꯨꯃꯥꯏꯅ ꯇꯧꯋꯦꯗ
ꯑ
ꯅꯪꯒꯤ ꯃꯩꯇꯩꯂꯣꯟꯗꯤ ꯌꯥꯝ ꯈꯌꯦꯅ ꯑꯩꯗꯤ ꯅꯪ ꯌꯥꯝ ꯍꯩꯕ꯭ꯔꯥꯅ ꯇꯧꯕꯅꯦ
ꯅꯪ ꯐꯒꯤ ꯇꯧꯔ ꯂꯩ ꯗ ꯈꯣꯏꯕꯁꯨ ꯍꯩ ꯈꯣꯏꯗꯅꯤꯡꯉꯥꯏꯁꯨ ꯇꯧ
ꯑ ꯑꯗꯨꯗꯤ ꯈ꯭ꯋꯥꯏꯗꯕꯤꯗ ꯍꯥꯏꯌꯨꯅ ꯑꯗꯨꯗꯤ
ꯇꯥꯅꯤꯡꯗꯦꯗ ꯅꯪꯗꯤ ꯀꯅꯥ ꯀꯅꯥ ꯂꯩꯕꯔꯅꯦ
ꯑ ꯑꯩ ꯀꯖꯤꯟ ꯑꯃꯒ
ꯅꯍꯥꯟ ꯅꯪ ꯂꯩ ꯍꯥꯏꯔꯣ ꯑꯗꯨ ꯃꯐꯝꯗꯔꯣ
ꯎꯝ
ꯅꯩꯀꯥ ꯂꯣꯟꯗꯔꯣ
ꯎꯝ ꯀꯀꯜꯗꯅꯦ ꯄꯁ ꯇ ꯄꯥꯎꯄꯋꯥꯥꯏꯗꯤ ꯅꯅꯨꯡꯉꯥꯏ ꯋꯥ
ꯈꯪꯗꯦꯗ ꯎꯅꯗꯕ ꯀꯨꯏꯔꯦ
ꯐꯥꯎꯗ ꯂꯩꯇꯔꯦ ꯃꯣꯏ
ꯈꯔ ꯂꯩ ꯈꯔ ꯂꯩꯇ꯭ꯔꯦ ꯌꯨꯝ ꯆꯠꯄ ꯌꯥꯑꯣ
ꯑꯣ
ꯎꯅꯗꯕ ꯀꯨꯏꯔꯦ ꯅꯪꯁꯨ ꯑꯦꯛꯖꯥꯝ ꯊꯥꯒꯦ ꯍꯥꯏꯕꯔꯅꯦ
ꯎꯝ ꯄꯥꯅꯤꯡꯗꯦꯗ ꯂꯥꯏꯔꯤꯛ ꯄꯅꯤꯡꯗꯔꯦ ꯑꯩꯗꯤ
ꯂꯩꯔꯤ ꯍꯩꯕꯅ ꯅꯣꯏꯅ
ꯀꯔꯤꯒꯤ ꯂꯩꯔꯤꯛ ꯍꯩꯕꯔꯥ ꯂꯩꯔꯤꯛ ꯍꯩꯔꯗꯤ ꯑꯩꯁꯨ ꯑꯦꯛꯖꯥꯝ ꯊꯥꯔꯒ ꯑꯗꯨꯝ ꯂꯩꯈ꯭ꯔꯅꯤ ꯂꯥꯏꯔꯤꯛ ꯄꯥꯅꯤꯡꯅꯤ ꯑꯗꯨꯒꯤꯅꯤ ꯍꯥꯏꯁꯨ ꯍꯥꯏꯩꯇꯦ ꯄꯥꯔꯁꯨ ꯍꯥꯏꯇꯦ ꯑꯗꯨꯒꯤꯅꯦ
ꯍꯩꯒꯅꯤꯗ ꯄꯥꯔꯗꯤ
ꯄꯥꯁꯨꯄꯥꯅꯤꯗꯦ
ꯄꯥꯎꯥꯎꯗ ꯀꯔꯤ ꯄꯥꯅꯤꯡꯗꯕꯅꯤ
ꯈ꯭ꯋꯥꯏꯗꯒꯤ ꯋꯥꯕ ꯊꯕꯥꯛꯅꯦ ꯂꯥꯏꯔꯤꯛ ꯄꯥꯁꯦ
ꯑꯗꯨ ꯀꯩꯗꯧꯋꯥ ꯂꯩꯒꯦ ꯍꯥꯏꯔꯨꯔꯅꯦ
ꯐꯪꯒꯦ
ꯈꯪꯉꯨꯍꯦ ꯅꯪꯁꯨ
ꯅꯨꯄꯥ ꯄꯩꯁꯥ ꯄꯥꯏꯕ ꯂꯩꯔꯗꯤ ꯈꯔ ꯑꯍꯟ ꯑꯣꯏꯔꯁꯨ ꯑꯗꯨꯝ ꯌꯥꯏ ꯈꯜꯂꯒ ꯂꯩꯅꯦ ꯑꯩꯈꯣꯏꯗꯤ
ꯊ ꯊꯔꯣ ꯑꯗꯨꯒꯨꯝꯕꯗꯣ ꯑꯗꯨꯅ ꯐꯥꯗꯕ ꯃꯥꯜꯂꯦ ꯑꯁ ꯀꯟꯅ ꯊꯤꯌꯣꯕꯣ
ꯅꯨꯄꯤꯅ ꯅꯨꯄꯥ ꯊꯤ ꯁꯋꯥꯕꯤ ꯋꯥꯍ
ꯑꯁ ꯆꯍꯤ ꯀꯌꯥ ꯁꯨꯔꯕ꯭ꯔꯥ ꯅꯪ ꯊꯤꯕꯁꯤꯕꯣ
ꯈꯣꯏꯔꯥ
ꯎꯝ
ꯍꯗ
ꯅꯨꯄꯥ ꯊꯤꯕꯁꯦ ꯆꯍꯤ ꯀꯌꯥ ꯁꯨꯔꯒꯦ
ꯊꯗꯦ ꯆ
ꯊꯤꯑꯣꯅ
ꯀꯃꯥꯏꯅ ꯊꯤꯅꯤ ꯅꯨꯄꯥꯕꯨ
ꯐꯣꯟ ꯄꯪ ꯊꯤꯗꯤꯣ ꯄꯁꯥ ꯄꯥꯏꯕ ꯃꯤꯡ ꯂꯩꯕ꯭ꯔꯣ ꯍꯥꯏꯅ
ꯇꯥꯎꯑꯣꯕ ꯉꯝꯂꯤ
ꯍꯪꯉꯣꯏ ꯍꯪꯣꯏ ꯑꯐꯥꯎꯕ ꯆꯠꯇ꯭ꯔꯕꯣ ꯍꯟꯗꯛꯇꯤ
ꯍꯪꯉꯣꯏ ꯍꯥꯏꯗꯤ ꯀꯔꯤꯔꯣ
ꯐ꯭ꯔꯣꯛꯗ
ꯎꯝ ꯑꯣ ꯂꯩꯇꯦꯅ ꯍꯟꯗꯛꯀꯤ ꯃꯇꯝꯥ ꯑꯃ꯭ꯔꯥꯅꯦ ꯍꯧꯖꯤꯛ
ꯃꯇꯝꯅꯤꯅꯦ ꯅꯣꯡ ꯆꯨꯗꯕꯩꯅꯤꯅꯦ
ꯑꯣ ꯅꯍꯥꯟꯗꯤ ꯑꯦꯃꯤ ꯑꯣꯅ ꯌꯥꯝ ꯐꯌꯦ ꯍꯌꯦ ꯇ ꯇꯥꯁ ꯎ ꯎ
ꯅꯪꯁꯨ ꯐꯥꯎꯕ ꯆꯠꯂꯨꯅ
ꯒꯥꯔꯤ ꯂꯩꯥꯏꯇꯦꯅ ꯑꯦꯅꯤ ꯆꯠꯅꯤꯡꯉ
ꯑꯣꯇꯣ ꯔꯤꯖꯥꯚ ꯇꯔ ꯆꯂꯣ
ꯁꯤꯁꯐꯥꯕ ꯐꯪꯗ꯭ꯔꯗꯤ ꯔꯤꯖꯥꯚ ꯆꯠꯂꯒ ꯐꯤꯖꯤ ꯇꯥꯏꯅ ꯑꯩꯈꯣꯏꯗꯤ
ꯑꯍꯨꯝꯒꯨꯝꯃꯨꯛ ꯐꯥꯔꯗꯤ ꯂꯨꯄꯥ ꯆꯅꯤ ꯆꯍꯨꯝꯗꯤ ꯂꯩꯔꯦꯅ ꯃꯣꯔꯦ ꯍꯉꯣꯏ ꯗꯣ ꯌꯥꯝ ꯇꯥꯡꯕꯅꯦ
ꯑꯦꯝ ꯌꯨ ꯔꯣꯝꯗ ꯌꯥꯝ ꯂꯥꯛꯌꯦ ꯍꯥꯏꯌꯦ
ꯀꯦꯝꯄꯁ ꯃꯅꯨꯡꯗꯔꯣ ꯅꯠꯇ꯭ꯔꯒ ꯂꯧꯕꯨꯛ ꯂꯣꯝꯗꯔꯣ
ꯂꯧꯕꯨꯛ ꯂꯩꯕ ꯃꯥꯂꯦ
ꯃꯤꯅ ꯍꯥꯏꯕꯅꯦꯗ ꯍꯥꯏꯗꯤ ꯆꯠꯇꯤ ꯆꯠꯇꯕꯅꯦ ꯏꯁꯇꯦꯇꯥꯁꯀꯨꯝꯕꯗ ꯑꯗꯨ ꯑꯗꯨꯝ ꯎꯕ
ꯑꯣ ꯍꯟꯗꯛꯇꯤ ꯍꯟꯗꯛꯇꯤ ꯌꯥꯝꯃ ꯃꯣꯏꯅ ꯅꯣꯡ ꯆꯨꯗꯃꯤꯅ ꯀꯣ
ꯑ ꯌꯥꯝ ꯌꯥꯝ ꯐꯪꯉꯦ ꯍꯥꯏꯌꯦ ꯑꯗꯨ ꯅꯨꯃꯤꯠꯇꯤ ꯃꯣꯏꯗꯣ
ꯑꯩꯈꯣꯏꯁꯨ ꯅꯍꯥꯟ ꯑꯁꯤ ꯏꯁꯀꯥꯏ ꯄ꯭ꯔꯥꯎꯗ ꯐꯥꯎꯖꯅꯦ
ꯎꯝ ꯐꯪꯕ꯭ꯔꯣ ꯑꯗꯣ
ꯊꯥꯔꯇꯤꯒꯨꯝꯕꯗꯤ ꯐꯪꯉꯝꯃꯅꯤ
ꯑꯗꯨꯗꯤ ꯌꯥꯏꯑꯦꯅ ꯃꯥꯡꯗ꯭ꯔꯦ
ꯑꯆꯧꯕꯗꯣ ꯃꯆꯥꯗꯤ ꯐꯥꯗꯦꯕ
ꯃꯆꯥꯁꯤꯡꯗꯤ ꯐꯥꯔꯁꯨ ꯆꯥꯅꯤꯡꯗꯦꯗ
ꯍꯥꯎꯋꯦꯗ ꯍꯪꯉꯣꯏꯗꯤ ꯅꯣꯏ ꯐꯥꯕꯗꯨꯗꯤ ꯈꯔ ꯄꯤꯛꯄ ꯃꯥꯜꯂꯦ ꯅꯪ ꯁꯇꯦꯇꯥꯁ ꯊꯥꯒꯂꯛꯄꯅꯣ
ꯎꯝ ꯆꯥꯗꯦꯗ ꯑꯩꯈꯣꯏꯗꯤ ꯐꯥꯔꯁꯨ
ꯑꯗꯨꯗꯤ ꯀꯔꯤ ꯇꯧꯕꯅꯦ
ꯍꯨꯟꯗꯣꯛꯄꯅꯤ
ꯎꯝ ꯃꯤ ꯃꯤꯗꯤ ꯆꯥꯏꯌꯦ ꯑꯩꯅꯦ ꯆꯥꯗꯕꯗꯣ ꯇꯟꯕ ꯑꯩꯗꯤ
ꯍꯩꯅꯗꯕ꯭ꯔꯥ ꯃꯅꯝꯗꯣ ꯍꯩꯅꯗꯕ꯭ꯔꯥ
ꯎꯝ ꯌꯨꯝꯗꯗꯤꯗꯨꯝ ꯆꯥꯌꯦꯗ
ꯎꯝ ꯑꯣ ꯏ ꯇꯥꯅꯤꯡꯗ ꯋꯥ
ꯑꯁꯤꯒꯤꯗꯤ ꯊꯥꯖꯗꯦ ꯍꯣꯏ
ꯀꯔꯤꯒꯤ ꯊꯥꯖꯗꯕꯅꯦ
ꯑꯩꯒꯤ ꯑꯁꯤ ꯂꯣꯏꯔꯗꯤ ꯅꯪ ꯑꯃꯨꯛ ꯀꯣꯜ ꯇꯧꯕꯤꯌꯣ ꯑꯩꯉꯣꯟꯗ
ꯑꯣ ꯑꯗꯨꯝ ꯅꯪꯅ ꯇꯧꯕꯁꯦ ꯅꯪꯉꯣꯟꯗ ꯆꯪ ꯑꯩꯉꯣꯟꯗ ꯂꯥꯛꯑꯣꯏꯗ꯭ꯔꯥ
ꯂꯥꯛꯗꯤ ꯂꯥꯛꯀꯅꯤ ꯌꯥꯝꯅ ꯌꯥꯝꯔꯣꯏ ꯍꯥꯏ ꯑꯗꯣ ꯑꯗꯨꯒꯤꯅꯤ
ꯑꯣ ꯑꯣ ꯑꯩꯅ ꯇꯧꯗꯕꯀꯣ
ꯎꯝꯝ ꯃꯐꯝꯗꯣ ꯈꯪꯉꯦꯅ ꯑꯁꯤ ꯆꯥꯡꯁꯦ ꯃꯤꯅꯦꯠ ꯑꯁꯤ ꯆꯦꯒꯨꯝꯕꯗ ꯍꯥꯏꯕ ꯌꯥꯗꯕꯅꯤꯀꯣ
ꯑꯣ ꯑꯣ ꯑꯣ ꯐꯔꯤ ꯂꯩꯕ
ꯑꯁꯤ ꯂꯔ ꯔꯅꯅꯥ ꯑꯃꯨꯛ ꯑꯩꯉꯣꯟꯗ ꯀꯣꯜ ꯇꯧꯔꯛ ꯅꯪꯒꯤ ꯀꯔꯤꯒꯤꯔꯥ ꯅꯪꯒꯤ ꯐ꯭ꯔꯦꯟꯁꯤꯡꯗꯁꯨ ꯍꯥꯏꯕ꯭ꯔꯣꯅ
ꯍꯒꯤꯦ
ꯎꯝ
ꯑꯗꯣ ꯕꯦꯅꯤꯐꯤꯠꯁꯒꯨꯝꯕ ꯂꯩꯕ꯭ꯔꯥꯅꯦ ꯍꯥꯏꯥꯏꯔꯒ